ꯍꯜꯂꯣ
ꯑꯦꯗꯧꯔꯤꯅ
ꯐꯝꯔꯥꯒꯥ ꯂꯩꯌꯦ ꯅꯪꯗꯤ
ꯑꯩꯁꯨꯨꯅꯦ
ꯕꯔꯥꯗ ꯂꯣꯏ ꯂꯩꯕ꯭ꯔꯣ ꯅꯣꯏ
ꯍ ꯍꯥꯏ
ꯅꯥꯅꯥ ꯂꯩ ꯏꯕꯅ
ꯑꯩ ꯏꯃꯥꯟꯅꯕ ꯑꯃ ꯂꯩꯃꯤꯟꯅ ꯅꯪꯗꯦ
ꯑꯩꯁꯨ ꯏꯃꯥꯟꯅꯕꯤ ꯑꯃꯒ ꯂꯩ
ꯀꯥꯏꯗ ꯂꯩꯕꯣ
ꯍꯣꯏꯔꯒꯥꯏ ꯑꯦꯔꯤꯌꯥꯗ
ꯑꯣ ꯇ꯭ꯔꯦꯟꯗ ꯂꯩꯕ꯭ꯔꯣ
ꯑ ꯆꯥꯛꯤ ꯊꯣꯡꯔꯔꯕꯣ
ꯂꯑ ꯆꯥꯛꯅꯗ ꯍꯧꯖꯤꯛ
ꯅꯣꯏꯅ ꯑꯗꯨꯝ ꯊꯣꯡꯕ꯭ꯔꯥ
ꯍ ꯑꯗꯨꯝ ꯊꯣꯡꯕꯅꯦ
ꯄꯗ꯭ꯔꯣ
ꯍꯥꯏꯅ ꯀꯥ ꯍꯥꯏꯕ꯭ꯔꯣꯅꯦ
ꯍꯥꯥ
ꯌꯥꯝ ꯏ ꯀ ꯍꯥꯏꯕ ꯃꯥꯂꯦ
ꯑꯩꯔꯣ
ꯍꯣꯏ
ꯅꯥꯥꯠꯇꯦꯗ
ꯀꯣꯏꯔꯦꯡꯒꯥꯏ ꯀꯔꯤ ꯇꯧꯕ꯭ꯔꯣ ꯈꯣꯏꯔꯦꯡꯒꯥꯏꯗ
ꯎꯝ ꯗꯥꯏꯠ ꯇ꯭ꯔꯦꯅꯤꯡ ꯇꯧꯕ
ꯑꯣ ꯔꯥꯏꯗꯔ ꯑꯣꯏꯒꯦ ꯇꯧꯕ꯭ꯔꯣ
ꯎꯝ ꯅꯣꯏꯣꯏꯗꯤ
ꯑꯩꯗꯤ ꯑꯗꯨꯝ ꯊꯕꯛ ꯇꯧꯔꯒ ꯂꯩꯌꯦꯗ
ꯌꯥꯝ ꯐꯥꯏꯟ ꯑꯗꯨꯗ
ꯊꯕꯛ ꯇꯧꯗ꯭ꯔꯗꯤ ꯎꯄꯥꯏ ꯂꯩꯇꯦ
ꯌꯥꯝ ꯐꯥꯏꯗ
ꯀꯗꯥꯏꯗꯒꯤꯅꯣ ꯅꯪꯗꯤ ꯑꯁꯦꯡꯕ ꯍꯥꯏꯗ꯭ꯔꯥꯁꯨꯣ ꯍꯤꯜꯁꯇ ꯑꯦꯔꯤꯌꯥꯗꯣ
ꯑꯣ ꯅꯣꯅꯦ ꯑꯦꯔꯤꯌꯥꯗꯒꯦꯅꯦ
ꯑꯠꯆꯥ ꯑꯠꯆꯥ
ꯅꯪꯗꯤ
ꯑꯩ ꯇꯣꯃꯦꯒꯡꯂꯣꯡ ꯑꯦꯔꯤꯌꯥ
ꯑꯣ
ꯅꯃꯤ ꯈꯪꯂꯝꯝꯕꯁꯨ ꯌꯥꯏ ꯈꯪꯗ꯭ꯔꯁꯨ ꯈꯪ
ꯍ ꯃꯅꯤꯗ
ꯅꯪ ꯑꯩꯌꯨ ꯈꯪꯪꯂꯨꯔꯅꯦ
ꯈꯪꯗꯦꯗ
ꯅꯣꯅꯦ ꯑꯩ ꯅꯣꯅꯦꯗ ꯀꯩꯅꯣ ꯆꯍꯤ ꯇꯔꯦꯠ ꯇꯨꯝꯃ ꯁꯨ ꯀꯥꯔꯒ ꯂꯩ ꯏꯗꯤ
ꯀꯩ ꯁꯀꯨꯜꯗꯅ
ꯇꯦꯟꯃꯤ ꯀꯔ
ꯍꯣꯁꯇꯦꯜꯗ ꯂꯩꯕ꯭ꯔꯥ
ꯍꯣꯏ ꯕꯣꯔꯗꯤꯡꯗ ꯂꯩꯔꯤꯅꯤ ꯑꯁ ꯋꯥꯕꯗꯨꯣ ꯍꯣꯔꯅ ꯂꯩ
ꯏꯤꯟꯖꯥꯡꯁꯨ ꯍꯥꯎꯔꯝꯂꯣꯏ ꯕꯣꯔꯗꯤꯡꯗ ꯂꯩꯕꯅꯤꯅ
ꯍꯦꯟꯖꯥꯡꯅꯤ ꯐꯔꯁ ꯀ꯭ꯂꯥꯁꯅꯤ
ꯍꯋꯥꯏ ꯉꯥꯥꯛꯣ ꯆꯥꯕ꯭ꯔꯣ
ꯍꯋꯥꯏꯐꯧ ꯄꯤꯗꯦ ꯀꯩꯅꯣ ꯃꯣꯇꯣꯔ ꯈꯪꯉꯤꯀꯣ ꯃꯣꯇꯣꯔ ꯃꯣꯇꯣꯔ ꯃꯔꯨ ꯈꯔ ꯆꯥꯎꯕꯗꯣ ꯑꯗꯨꯁꯨ ꯃꯣꯇꯣꯔ ꯅꯠꯇꯕ ꯀꯩꯅꯣ ꯃꯄꯥꯅ ꯃꯥꯒꯤ ꯄꯤꯨꯁꯗꯣ ꯃꯥꯒꯤ ꯀꯕꯔꯗꯨꯣ ꯑꯗꯨ ꯉꯥꯛꯇꯅꯦꯕ
ꯑꯗꯨꯒ ꯍꯦꯟꯖꯥꯡꯒꯤ ꯃꯍꯤ ꯐꯥꯎ ꯑꯩꯈꯣꯏꯒꯤ ꯏꯃꯦꯖ ꯑꯩꯈꯣꯏꯒꯤ ꯄꯤꯛꯆꯔ ꯑꯗꯨꯝ ꯎꯅꯦ
ꯃꯍꯤ ꯉꯥꯛꯇ ꯉꯥꯏꯔꯝꯅꯦ ꯑꯗꯨꯅꯦ
ꯍꯣꯏ
ꯎꯝ ꯀꯣꯂꯦꯖ ꯇꯕꯗꯤ ꯂꯣꯏꯔꯔꯕ ꯅꯣꯏꯗꯤ
ꯍꯣꯏ ꯀꯂꯦꯁ ꯀꯥꯕꯂꯔꯦ ꯁ ꯅꯪꯗꯦ
ꯑꯩꯁꯨ ꯂꯣꯏꯔꯦ
ꯀꯔꯝꯕ ꯆꯍꯤꯗ ꯂꯣꯏꯔꯅꯣ
ꯔꯁꯤꯔ
ꯇ꯭ꯋꯦꯟꯇꯤ ꯇ꯭ꯋꯦꯟꯇꯤ ꯐꯥꯏꯚ
ꯑꯥꯎ
ꯑꯣ ꯀꯥꯏꯅ ꯇ꯭ꯋꯦꯟꯗꯤ ꯐꯣꯔꯣꯔ
ꯁꯍꯤꯗꯤ ꯀ ꯌꯥ ꯁꯨꯔꯦ ꯅꯪꯗꯤꯦ
ꯑꯩ ꯑꯗꯨꯗꯤ ꯍꯥꯏꯗꯣꯛꯄ ꯌꯥꯗꯦ
ꯅꯪ
ꯑꯩꯁꯨ ꯍꯥꯏꯗꯣꯛꯄ ꯌꯥꯗꯦ
ꯇ꯭ꯋꯦꯟꯇꯤ ꯇ꯭ꯋꯦꯟꯇꯤ ꯇ꯭ꯋꯦꯟꯇꯤ ꯋꯥꯟ ꯁ꯭ꯋꯥꯏꯗ ꯂꯩꯔꯝꯃꯅꯤ ꯅꯪ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ
ꯍꯦꯂꯦ
ꯍꯂꯦ
ꯎꯝ
ꯑꯗꯨꯗꯤ ꯇ꯭ꯋꯦꯟꯇꯤ ꯐꯣꯔ ꯃꯈꯥꯗ
ꯑꯍꯟ ꯑꯣꯏꯅꯤꯡꯗꯦꯀꯣ ꯄꯦꯜꯂꯦꯕ
ꯁꯦꯡ ꯀꯌꯥ ꯁꯜꯕꯣ ꯅꯪ ꯁꯦꯡ ꯃꯗꯨꯣ ꯃꯥꯋꯦꯗ
ꯇ꯭ꯋꯦꯟꯇꯤ ꯐꯥꯏꯚ
ꯇ꯭ꯋꯦꯟꯇꯤ ꯐꯥꯏꯚ ꯑꯩꯁ
ꯑꯩꯅ ꯍꯟꯕ꯭ꯔꯥ ꯅꯉꯣꯟꯗꯒꯤ
ꯑꯩꯅ ꯑꯩꯅ ꯈꯔ ꯑꯉꯥꯡ ꯑꯣꯏꯔꯦ
ꯇ꯭ꯋꯦꯟꯇꯤ ꯊ꯭ꯔꯤ ꯇ꯭ꯋꯦꯟꯇꯤ ꯐꯣꯔ ꯨꯝꯕꯔꯣ ꯅꯪ
ꯍꯥꯏ ꯇꯋꯦꯟꯗꯤ ꯐꯥꯏꯕ ꯔꯥꯅꯤ
ꯑꯣ ꯏꯆꯦ ꯀꯋ ꯑꯗꯨꯗꯤ
ꯍ ꯍ ꯍ ꯏꯆꯦ ꯏꯆꯦ ꯏꯆꯦ
ꯅ ꯑꯣ ꯌꯥꯅ ꯋꯥꯅꯗꯦ ꯎꯝ ꯎꯝ
ꯑꯩꯒꯤ ꯏꯆꯤꯟꯅꯥꯎꯁꯦ ꯑꯩꯅ ꯑꯍꯥꯟꯕꯅꯤ ꯑꯩꯅ ꯀꯩꯅꯣ
ꯅꯨꯄꯥ ꯀꯌꯥ ꯅꯨꯄꯤ ꯀꯌꯥ
ꯅꯨꯄꯤ ꯅꯨꯄꯤ ꯑꯃ ꯅꯨꯄꯥ ꯑꯍꯨꯝ
ꯎꯝ ꯌꯨꯝ ꯄꯥꯟꯗ꯭ꯔꯤꯕꯣ ꯅꯪꯅꯦ
ꯆꯠ ꯀꯗꯥꯏꯒꯦ ꯌꯨꯝ ꯄꯥꯜꯂꯤꯅ ꯎ ꯅꯨꯄꯤ ꯐꯥꯎ ꯐꯪꯗ꯭ꯔꯤꯉꯩꯗ
ꯏꯁ ꯅꯨꯄꯤꯒ ꯑꯣꯏꯔꯝꯒꯅꯦ ꯊꯥꯖꯗ꯭ꯔꯦꯗ
ꯍ ꯅꯨꯄꯤꯗꯤ ꯀꯗꯥꯏꯗꯒꯤꯅꯣ ꯊꯕꯛ ꯐꯥꯎ ꯐꯪꯗ꯭ꯔꯤꯉꯩꯗ ꯅꯨꯄꯤ ꯀꯗꯥꯏꯗꯒꯤꯅꯣ
ꯀꯣꯏꯅꯤꯡꯕ ꯐꯥꯎꯗ꯭ꯔꯣ
ꯍꯥꯎꯗꯦ
ꯐꯋꯦ
ꯐꯥꯎꯗꯦꯕ
ꯏꯁ ꯐꯥꯖꯜ ꯔꯦ
ꯅꯨꯄꯤ ꯀꯣꯏꯔꯒ ꯀꯔꯤ ꯇꯧꯔꯅꯤ ꯀꯩꯁꯨ ꯇꯧꯔꯣꯏꯅꯣ
ꯑꯦꯇꯕ ꯃꯥꯅꯤꯀ ꯑꯣꯏꯗꯅꯦ
ꯑꯗꯨꯝꯒ꯭ꯌꯥꯅꯤꯗꯤ ꯇꯥꯗꯤ ꯇꯥꯕꯅꯤ
ꯒꯤꯅ ꯇꯕꯅ ꯐꯥꯏꯗ
ꯀꯣꯏꯗꯤ ꯀꯣꯏꯅꯤꯡꯉꯦ ꯐꯝꯗꯕꯒꯤꯀꯣ
ꯌꯦꯁ ꯀꯔꯤꯒꯤ ꯀꯔꯤꯒꯤ ꯐꯪꯅꯕ
ꯈꯪꯗꯦ ꯁꯥꯛꯊꯤ ꯑꯣꯏꯒꯦꯔꯥ ꯀꯔꯤꯒꯤꯅꯣ ꯈꯪꯗꯦ
ꯊꯖꯔꯝꯒꯅꯤ
ꯆꯥꯛꯄꯦ
ꯊꯤꯕ ꯐꯥꯎ ꯑꯩ ꯐꯪꯉꯦ
ꯍꯥꯥ
ꯊꯤꯕ ꯑꯩ ꯐꯥꯎ ꯐꯪꯉꯦ ꯍꯥꯏꯕ
ꯑꯁ ꯅꯪꯗꯤ ꯐꯪꯉꯕꯣ
ꯐꯪꯉꯦ ꯀꯣꯏ ꯔꯦꯗꯥ
ꯇꯨꯡꯉꯥꯏꯕꯨ ꯄꯥꯎꯅꯤ ꯍꯥꯏ ꯁꯤꯗꯤ
ꯑꯩꯒꯤ ꯀꯃꯥꯏꯅ ꯊꯤꯗꯣꯏꯔ ꯅꯨꯄꯤꯁꯦ ꯑꯆꯥ ꯇꯥꯀꯤꯄꯤ ꯌꯎ ꯅ
ꯁꯪꯗꯦꯍꯦ ꯑꯗꯨꯗꯤ ꯑꯩꯗꯤ ꯅꯪꯅ ꯑꯄꯥꯝꯕꯗꯣ ꯍꯥꯏ ꯂꯣꯗꯅ
ꯅꯨꯄꯤꯗ ꯑꯄ꯭ꯔꯣꯆ ꯇꯧꯕꯗꯣ ꯀꯃꯥꯏꯅ ꯇꯧꯕꯅ ꯇꯧꯗꯣꯏꯅꯣ ꯄꯥꯃꯦ ꯅꯨꯡꯁꯤ ꯄꯥꯝꯃꯦ ꯅꯨꯡꯁꯤꯌꯦ ꯍꯥꯏꯔꯒ ꯑꯗꯨꯝ ꯅꯨꯄꯤꯈꯣꯏ ꯑꯗꯨꯝ ꯌꯥꯒꯅꯤ
ꯑꯗꯨꯝ ꯇꯥꯟꯅꯔꯒ ꯂꯩꯌꯣ ꯅꯪꯅ ꯇꯁ ꯍꯌꯦꯅ ꯅꯨꯡꯁꯤꯔꯗꯤ
ꯈꯔ ꯀꯩꯅꯩꯅꯣ ꯅꯨꯄꯤꯅ ꯅꯨꯄꯤꯅ ꯅꯨꯡꯁꯤꯒꯗꯕ ꯊꯃꯣꯏꯊꯣꯛꯀꯗꯕꯗꯣ ꯅꯨꯡꯁꯤꯕ ꯊꯝꯃꯣꯏ ꯊꯣꯛꯀꯗꯕꯗꯣ ꯑꯗꯨꯒꯤ ꯋꯥꯍꯩ ꯉꯥꯡ ꯀꯃꯥꯏꯅ ꯉꯥꯡꯗꯣꯏꯅꯣ
ꯑꯁ ꯍꯥꯏꯩꯗꯔ
ꯍꯥꯏꯗꯤ ꯑꯥꯏ ꯂꯚ ꯌꯨ ꯍꯥꯏꯔꯒ ꯑꯗꯨꯝ ꯌꯥꯒꯗ ꯐꯅꯠꯇ ꯋꯥꯂ ꯄꯤꯣꯏꯁ
ꯅꯨꯄꯤꯁꯦ ꯑꯁ ꯈꯪꯗꯦꯅꯦ ꯍꯟꯗꯛꯇꯤ ꯅꯨꯄꯤ ꯈꯣꯏꯁꯨ ꯃꯄꯨ ꯑꯗꯨꯝ ꯂꯩꯈ꯭ꯔꯕꯅꯤꯅꯀꯣ
ꯎꯝ ꯑꯉꯥꯡ ꯑꯣꯏꯔꯁꯨ ꯑꯗꯨꯝ ꯃꯄꯨ ꯄꯥꯟꯕ ꯉꯥꯛꯇ ꯉꯉꯥꯏꯔꯦ
ꯍꯣꯏ ꯅꯨꯄꯤ ꯐꯪꯕ ꯌꯥꯝ ꯉꯨꯍꯦ ꯅꯨꯄꯤꯗꯤ ꯌꯥꯝ ꯂꯩꯗꯤ ꯂꯩꯌꯦꯦ ꯎꯝ ꯃꯄꯨ ꯑꯗꯨꯝ ꯂꯩꯈ꯭ꯔꯕꯀꯣ
ꯑ ꯅꯨꯄꯤ ꯋꯥꯡꯕ ꯄꯥꯝꯕ꯭ꯔꯥ ꯅꯦꯝꯕ ꯄꯥꯝꯕ꯭ꯔꯥ ꯅꯪ
ꯑꯩꯁꯦ ꯅꯨꯄꯤ ꯑꯩꯉ ꯀꯈꯤꯇꯪ ꯅꯦꯝꯒꯗꯕ ꯀꯣ ꯑꯩꯁꯨ ꯅꯦꯝꯃꯦꯕ ꯅꯦꯝꯃꯦ ꯍꯥꯏꯗꯤ ꯅꯨꯄꯥꯗꯒꯤ ꯅꯨꯄꯤ ꯋꯥꯡꯃꯗꯣ ꯌꯦꯡꯕ ꯅꯨꯡꯉꯥꯏꯗꯦꯅ
ꯎꯝ
ꯑꯗꯨ ꯅꯠꯇ꯭ꯔꯗꯤ ꯑꯩꯒ ꯆꯞ ꯃꯥꯟꯅꯕꯀꯣ ꯍꯥꯏꯗꯣ
ꯑꯥ
ꯑꯗꯨ ꯑꯣꯏꯗꯤ ꯑꯩꯁꯤ ꯌꯥꯝ ꯅꯦꯝꯕꯗꯤ ꯅꯦꯝꯃꯗꯤ ꯅꯠꯇꯦꯗ
ꯐꯁꯇꯤ ꯍꯂꯒꯅꯤꯗꯅꯥ ꯅꯪꯖꯨ
ꯍꯣꯏ ꯐꯥꯏꯚ ꯄꯣꯏꯟ ꯐꯣꯔꯅꯤꯗꯥ ꯐꯥꯏꯚꯣꯏ ꯐꯣꯔ ꯀꯅꯤ ꯑꯗꯣ ꯅꯨꯄꯤꯗꯤ ꯐꯥꯏꯚ ꯄꯣꯏꯟ ꯐꯣꯔ ꯌꯥꯎꯔꯗꯤ ꯑꯗꯨꯝ ꯌꯦꯡꯕ ꯌꯥꯏꯅ
ꯑꯣ ꯑꯩꯗꯤ ꯁꯨꯗꯦ
ꯑꯣ
ꯄ ꯄꯝ ꯇꯨꯡ ꯈꯥꯛꯇꯅꯤ
ꯐꯥꯢꯐ ꯄꯣꯢꯟ ꯇꯨ
ꯑꯥ
ꯍꯥꯏꯗꯤ
ꯑ ꯅꯨꯄꯤ ꯈꯣꯏꯗꯤ ꯐꯥꯏꯚ ꯑꯗꯨꯝ ꯍꯦꯜꯂꯗꯤ ꯑꯗꯨꯝ ꯌꯥꯏꯌꯦ ꯅꯨꯄꯥꯗꯤꯀꯣ ꯑꯁ ꯐꯥꯏꯚ ꯐꯥꯏꯚ ꯁ꯭ꯋꯥꯏꯗ ꯂꯩꯔꯗꯤ ꯌꯦꯡꯕ ꯌꯥꯗꯦꯕ ꯅꯨꯄꯥꯗꯤ ꯅꯨꯄꯤ ꯑꯩꯈꯣꯏꯅ ꯅꯨꯄꯥ ꯅꯦꯝꯕꯗꯤ ꯄꯥꯝꯗꯤ ꯄꯥꯝꯗꯦꯀꯣ ꯑꯁꯦꯡꯕꯅꯦ ꯁꯤꯗꯤ
ꯎꯝ
ꯍꯟꯗ꯭ꯔꯦꯠ ꯇꯣ ꯍꯟꯗ꯭ꯔꯦꯠꯅꯦ ꯁꯤꯗꯤ ꯑꯁꯦꯡꯕꯅꯤ ꯅꯨꯄꯤꯈꯣꯏꯗꯤ
ꯅꯨꯄꯤ ꯁꯨꯛꯀꯣꯏ ꯀꯣꯏꯔꯛꯇ꯭ꯔꯣ ꯅꯪ
ꯅꯨꯨꯄꯤ ꯀꯣꯏꯗꯤ ꯀꯣꯏꯔꯝꯃꯤꯗ
ꯀꯌꯥꯗꯤ ꯁꯨꯔꯦ
ꯀꯩ ꯀꯌꯥ ꯁꯨꯗꯣꯢꯅꯣ ꯑꯃꯈꯛꯇꯅꯤ
ꯀꯔꯤꯒꯤ ꯀꯥꯏꯅꯕ ꯅꯕꯅꯤꯗꯤ
ꯑꯗꯨꯝ ꯀꯥꯏꯅ ꯍꯥꯏꯗꯤ ꯑ ꯌꯥꯝ ꯂꯨꯕꯒꯤ ꯃꯔꯝꯗꯤ ꯅꯠꯇꯦꯗ ꯍꯥꯏꯗꯤ ꯗꯤꯁꯇꯦꯟꯁꯁꯨ ꯂꯩꯕꯒꯤꯀꯣ ꯑꯗꯨꯝ ꯊꯃꯣꯏꯗ ꯈꯔ ꯆꯣꯡꯊꯜꯂꯦꯕ ꯅꯨꯡꯁꯤꯕꯗꯣ ꯃꯥꯁꯨ ꯑꯩꯁꯨ ꯁꯣꯟꯊꯍꯜꯂꯦꯕ ꯑꯗꯨꯒꯤꯅꯤꯗ
ꯃꯗꯤ ꯌꯨꯝ ꯄꯥꯡꯒ꯭ꯔꯕꯣ
ꯈꯪꯗꯦ ꯄꯥꯎ ꯐꯥꯎꯅꯥꯗꯦ
ꯎꯝ
ꯅꯪꯁꯨ ꯄꯥꯟꯒꯦ ꯇꯧꯕꯔꯣ ꯅꯪ
ꯍꯦ ꯄꯥꯟꯀꯤꯔꯣꯏꯗ ꯑꯩꯗꯤ
ꯄꯡꯒꯅꯨ
ꯄꯥꯟꯅꯤꯡꯗꯦ ꯇꯜꯂꯦ
ꯗꯕꯜ ꯗꯕꯜ ꯇꯥꯏꯝ ꯋꯥꯅꯤ
ꯁꯤꯗꯣ ꯂꯣꯏꯍꯟꯅꯤꯡꯗꯦ
ꯑꯁ ꯂꯣꯏꯔꯦꯍꯦ ꯇꯦꯛꯁꯦ
ꯍꯥꯥ
ꯇꯦꯛꯁꯦ ꯂꯣꯏꯔꯤꯕ ꯀꯣꯜ ꯇꯧꯔꯛꯀꯦ ꯀꯣꯜ ꯇꯧꯔꯛꯀꯦ
ꯁꯤ ꯁꯤꯁꯦ ꯁꯦꯡꯗꯤ ꯁꯦꯡꯉꯦꯀꯣ
ꯑ
ꯑꯗꯨꯒ ꯑꯩꯒꯤꯁꯦ